ꯎꯝ ꯇꯥꯕ꯭ꯔꯥ ꯑꯗ ꯏꯅꯣ
ꯐꯝꯂꯦꯗ ꯑꯗꯨꯝ ꯅꯪꯒꯤ
ꯑꯩꯁꯨ ꯇꯨꯝ ꯐꯝꯗ ꯑꯗꯨꯝ ꯍꯄ
ꯏꯄ꯭ꯔꯥ
ꯑ
ꯑꯁ ꯅꯨꯡꯉꯥꯏꯅꯦ ꯅꯪꯗꯤ
ꯍꯟꯅꯔꯧ
ꯅꯠꯇꯦ ꯅꯨꯡꯁꯥ ꯀꯛꯅꯕꯤꯒꯤ ꯃꯄꯥꯟ ꯊꯣꯛꯄ ꯌꯥꯗ꯭ꯔꯦꯕ ꯑꯗꯨꯒꯤ
ꯑꯣ ꯃꯅꯨꯡꯉꯥꯏꯅꯦ
ꯑꯪꯗꯤ ꯀꯩꯗ ꯅ ꯉꯁꯤ
ꯑꯩꯗꯤ ꯑꯗꯨꯝ ꯂꯩꯗ ꯅꯣꯡ ꯇꯥꯕꯒꯤꯀꯣ ꯌꯨꯝꯗ ꯑꯗꯨꯝ ꯂꯩ
ꯅꯪ ꯇꯥꯕ꯭ꯔꯥ ꯅꯣꯏꯗ
ꯎꯝ ꯅꯣꯡ ꯇꯥꯏ ꯑꯁ ꯅꯨꯃꯤꯠ ꯅꯤꯅꯤ ꯍꯨꯝꯅꯤ ꯁꯨꯔꯦ ꯅꯣꯡ ꯇꯥꯕ ꯆꯊꯣꯛ ꯆꯣꯊꯣꯛꯇ꯭ꯔꯦ ꯃꯄꯥꯟ
ꯅꯨꯡꯊꯤꯤꯟ ꯆꯨꯞꯄ ꯇꯥꯕ꯭ꯔꯥꯅꯦ ꯅꯣꯏꯗ
ꯅꯨꯡꯊꯤꯤꯟ ꯄꯨꯔꯥ ꯆꯨꯞꯄꯗꯤ ꯇꯥꯗꯦ ꯑꯗꯨꯕꯨ ꯄꯨꯡ ꯑꯃ ꯑꯅꯤ ꯂꯩꯔꯒ ꯑꯗꯨꯝ ꯑꯃꯨꯛ ꯇꯥꯕ ꯇꯥꯕꯀꯣ
ꯐꯅꯦ ꯊꯕꯛ ꯇꯅꯃꯤꯕꯨꯗꯤ
ꯑꯗꯨꯒꯤ ꯅꯠꯇꯅꯦ ꯊꯕꯛ ꯊꯕꯛ ꯆꯠꯅꯤꯡꯕꯅ ꯅꯣꯡ ꯇꯥꯔꯛꯄꯒꯤ ꯅꯨꯡꯉꯥꯏꯗꯗꯨꯅ ꯑꯗꯨꯝ ꯐꯝꯃꯤꯅꯦ ꯈꯜꯂꯒ
ꯑꯝꯁꯨꯅꯤꯡꯕ ꯅꯦꯏ ꯗꯦ
ꯇꯧꯗ꯭ꯔꯗꯤ ꯌꯥꯗꯦꯗꯅ
ꯆꯨꯝꯃꯦ ꯆꯥꯅꯤꯡꯉꯥꯏꯗꯤ ꯂꯩꯔꯔꯣꯏꯕ
ꯎꯝ ꯍꯣꯔꯦꯟ ꯊꯕꯛ ꯇꯧꯗ꯭ꯔꯗꯤ ꯅꯨꯄꯤ ꯑꯉꯥꯡꯁꯤꯔꯗꯤ ꯌꯥꯔ ꯃꯅꯤꯅꯤ ꯅꯠꯇ꯭ꯔꯣ
ꯅꯪꯗꯤ ꯆꯥꯗꯁꯨꯦ ꯌꯥꯕ꯭ꯔꯅꯦ
ꯍꯥꯥ
ꯅꯨꯄꯤ ꯑꯉꯥꯡ ꯆꯥꯅꯤꯡꯉꯥꯏ ꯂꯩꯔꯗꯤ ꯅ ꯅꯪꯗꯤ ꯆꯥꯗ꯭ꯔꯁꯨ ꯌꯥꯕ꯭ꯔꯕ
ꯑꯩꯕꯨꯗꯤ ꯌꯥꯏꯑꯦ ꯃꯣꯏꯅ ꯌꯥꯔꯣꯏꯕ
ꯅꯪ ꯅꯪꯗꯤ ꯁꯤꯔꯅꯤꯅꯦ ꯑꯗꯨꯗꯤ ꯆꯥꯗꯗꯤ
ꯑꯗꯣ ꯃꯣꯏꯅ ꯌꯥꯔꯣꯏꯕ ꯑꯩ ꯆꯥꯔꯣꯏ ꯍꯥꯏꯕꯗꯀꯣ ꯃꯣꯏ ꯁꯨ ꯑꯩ ꯅꯨꯡꯁꯤꯒꯅꯤꯗꯅ ꯅꯪꯁꯨ ꯆꯥꯗꯕ ꯌꯥꯗꯦꯅ
ꯍ
ꯆꯥꯗ꯭ꯔꯗꯤ ꯍꯌꯦꯡ ꯃꯣꯏ ꯆꯥꯅꯕ ꯂꯩꯔꯣꯏꯕ
ꯎꯨꯝꯃꯦ ꯄꯪꯒꯟ ꯊꯣꯛꯇꯗꯤꯀꯣ
ꯎꯝ ꯎ
ꯊꯕꯛꯁꯨ ꯁꯨꯒꯗꯧꯅꯤ ꯆꯥꯛꯁꯨ ꯆꯥꯒꯗꯧꯕꯅꯤ
ꯑꯩꯗꯤ ꯊꯕꯛꯁꯨ ꯁꯨꯑꯦ ꯆꯥꯛꯁꯨ ꯑꯗꯨꯝ ꯌꯥꯝ ꯌꯥꯝ ꯆꯥꯏꯌꯦꯕꯀꯣ
ꯄ꯭ꯂ ꯄ꯭ꯂꯦ ꯀꯌꯥꯖꯤꯥꯎꯅ
ꯑꯅꯝꯕ ꯄ꯭ꯂꯦꯠ ꯑꯃꯒ ꯇꯪꯈꯥꯏ
ꯑꯦ ꯑꯗꯨꯗꯤ ꯑꯩꯈꯣꯏꯒꯤ ꯇꯪꯈꯥꯏꯐꯥꯎ ꯁ ꯎꯗꯦꯍꯦ
ꯑꯦ ꯅꯪꯗꯤ ꯍꯧꯗꯣꯡꯅ ꯆꯥꯛ ꯆꯥꯕꯨ
ꯑꯍꯨꯝꯒꯤ ꯃꯈꯥꯗ ꯀꯨꯝꯗꯦ
ꯑꯩ ꯊꯖꯗꯦ ꯍꯦ ꯑꯗꯨꯗꯤ
ꯆ ꯃꯅꯗ
ꯈꯤꯇꯪ ꯈꯤꯇꯪ ꯍꯥꯕꯗꯤ ꯑꯗꯨꯝ
ꯈꯤꯇꯪ ꯅꯠꯇꯦ ꯐꯨꯨꯜ ꯄ꯭ꯂꯦꯠ
ꯑꯗꯨꯗꯕꯨꯗꯤ ꯑꯩ
ꯇꯥꯕꯥ ꯍꯥꯏꯗꯦ ꯕꯥ ꯑꯩꯈꯣꯏꯗꯤ
ꯑꯣ ꯑꯩꯁꯨ ꯌꯦꯟꯁꯥꯡ ꯈꯔ ꯍꯥꯎꯔꯗꯤ
ꯑꯅꯤꯗꯒꯤ ꯇꯥꯗꯦ
ꯑꯩꯈꯣꯏꯗꯤ ꯌꯦꯟꯁꯥꯡ ꯍꯥꯎꯔꯗꯤ ꯃꯔꯤ ꯃꯉꯥ ꯀꯥꯔꯅꯤꯍꯦ
ꯑꯣ ꯑꯗꯨꯗꯤ ꯅꯣꯏꯁꯨ ꯊꯛ ꯀꯟꯕ ꯃꯥꯜꯂꯦ ꯑꯗꯨꯗꯤ
ꯍꯣꯏ ꯀꯟꯗꯤ ꯀꯟꯕꯅꯤ
ꯊꯕꯛ ꯀꯟꯕ ꯒꯤ ꯆꯥꯕꯁꯨ ꯍꯩꯕ ꯑꯗꯨ
ꯍꯣꯔꯦꯟ ꯁꯤ ꯁꯤꯔꯗꯤ ꯆꯥꯕ ꯌꯥꯔꯣꯏꯕ
ꯍꯣꯢꯅꯤ
ꯇꯧꯒꯗꯕꯅꯤ ꯆꯥꯁꯨ ꯆꯥꯒꯗꯕꯅꯤ
ꯎꯝ ꯑꯩꯈꯣꯏ ꯊꯕꯛ ꯇꯧꯕꯗꯣ ꯆꯥꯅꯤꯡꯉꯥꯏꯅꯦꯕꯀꯣ
ꯎꯝ ꯑꯗꯨꯅꯤ
ꯅꯪꯁꯨ ꯌꯥꯝ ꯌꯥꯝ ꯆꯥꯑꯣ ꯑꯩꯈꯣꯏꯒꯨꯝꯅ
ꯍꯥ
ꯌꯥꯝ ꯌꯥꯝ ꯆꯥꯎꯕ ꯑꯩꯈꯣꯏꯒꯨꯝꯅ ꯄ꯭ꯂꯦꯠ ꯃꯔꯤ ꯃꯉꯥ ꯆꯥꯎꯑꯣꯕ
ꯗꯒꯤ ꯍꯧꯔꯒ ꯅꯣꯏ ꯅꯣꯏ ꯀꯩꯅꯣ ꯇꯧꯔꯒꯦ ꯅꯣꯏ ꯇꯥꯟꯅꯔꯒꯦ
ꯑꯥ ꯌꯥꯝ ꯅꯣꯏ ꯌꯥꯝ ꯅꯣꯏꯊꯣꯛꯅꯤꯡꯉꯥꯏꯀꯣ
ꯎꯝ ꯑꯁ ꯊꯕꯛ ꯊꯕꯛ ꯀꯟꯕꯒꯤꯔ ꯅꯁꯥꯒꯤ ꯌꯥꯝ ꯌꯥꯝ ꯌꯥꯝ ꯆꯥꯏ ꯑꯗꯨ ꯅꯣꯏꯗꯤ ꯅꯣꯏꯗꯦꯅꯦ ꯍꯨꯃꯥꯡ ꯍꯨꯃꯥꯡ ꯈꯨꯊꯣꯛꯁꯤꯒ
ꯑꯩꯗꯒꯤꯅꯤ
ꯎꯝ ꯑꯗꯨꯝ ꯅꯤꯇꯤꯒꯤ ꯑꯗꯨꯝ ꯍꯤꯞꯂꯒ ꯂꯩꯕ ꯅꯪ
ꯍꯣꯏ ꯆꯥꯕꯒ ꯍꯤꯞꯄꯒ
ꯑ ꯅꯪꯒꯤ ꯄꯨꯟꯁꯤꯁꯦ ꯑꯗꯨꯗꯤ ꯅꯪꯒꯤ ꯄꯨꯟꯁꯤꯁꯦ ꯅꯨꯡꯉꯥꯏꯕ ꯄꯨꯟꯁꯤꯅꯤꯀꯣ
ꯅꯨꯡꯉꯥꯏꯇꯦꯗ ꯇꯧꯐꯝ ꯈꯪꯃꯟꯗꯕꯒꯤꯀꯣ ꯕꯣꯔꯤꯡ ꯆꯨꯕꯅꯥ
ꯑꯩ ꯑꯩꯁꯨ ꯅꯪ ꯅꯪ ꯁꯨꯃꯥꯏꯅ ꯍꯞꯇꯥ ꯑꯃ ꯑꯅꯤ ꯈꯛꯇ ꯑꯣꯏꯔꯁꯨ ꯑꯣꯏꯅꯤꯡꯉꯤꯍꯦ
ꯑꯩꯌꯨꯝꯗ ꯑꯩꯒꯨꯝꯗ ꯍꯞꯇꯥ ꯑꯃ ꯑꯅꯤ ꯑꯣꯏꯅꯤꯡꯉꯤ ꯂꯩꯃꯣꯏꯅ ꯂꯩꯅꯤꯡꯉꯤ
ꯎꯝ ꯍꯟꯗꯛꯇꯤ ꯕꯣꯜ ꯕꯣꯜ ꯌꯦꯡꯕ꯭ꯔꯥ
ꯏꯗꯕꯥꯔꯄꯗꯤ
ꯌꯦꯡꯒꯦ
ꯑ
ꯌꯦꯡꯗꯤ ꯌꯦꯉꯝꯃꯅꯤ ꯍꯦ
ꯃꯇꯝ ꯃꯇꯝꯒꯤ
ꯍꯣꯏꯗ ꯢꯉꯤꯗ ꯐꯥꯏꯒꯤꯇꯧꯕꯅꯦ
ꯎꯝ
ꯌꯦꯡꯗ꯭ꯔꯗꯤ ꯆꯍꯤ ꯈꯨꯗꯤꯡ ꯂꯥꯛꯄꯁꯨ ꯅꯠꯇꯦ
ꯎꯝ ꯀꯅꯥꯕꯨ ꯁꯞꯄꯣꯔꯠ ꯇꯧꯋꯦ ꯅꯪꯗꯤ
ꯑꯩꯗꯤꯀꯣ ꯗꯗꯥ ꯗꯗꯥ ꯔꯣꯅꯦꯜꯗꯣ
ꯍꯣꯅꯦ
ꯍꯗꯦ
ꯑꯩꯗꯤ ꯑꯩꯗꯤ ꯑ ꯏꯅꯥꯎꯅꯄꯥ ꯃꯤꯁꯤꯗ ꯑꯣꯏꯅ ꯇꯧꯋꯦ
ꯑꯣ ꯑꯗꯨꯅ ꯅꯧꯔ
ꯅꯎ ꯄꯅꯤ ꯍ
ꯑꯣ ꯑꯩꯈꯣꯏꯁꯨ ꯏꯃꯨꯡ ꯊꯣꯛꯇꯤ ꯊꯣꯛꯄꯅꯦꯕꯀꯣ
ꯑꯣ ꯑꯣ
ꯑꯠꯇꯗꯒꯤ ꯂꯥꯗꯥꯔꯗꯣꯗ ꯆꯥꯛꯈꯦ
ꯃꯤ ꯃꯤꯗꯤ ꯈꯔ ꯄꯤꯛꯑꯦ ꯑꯗꯨ ꯑꯗꯨꯁꯨ ꯑꯗꯨꯝ ꯍꯣꯏ ꯃꯁꯛ ꯃꯁꯛꯄꯨꯗꯤ ꯍꯣꯏ ꯊꯤꯕꯅꯦ ꯑꯩ ꯑꯩ ꯂꯧꯕꯅꯤꯅ ꯀꯣ ꯁꯗꯤ ꯈꯔ ꯊꯤꯕꯅꯦ ꯑꯗꯨ ꯑꯣꯏꯔꯁꯨ ꯍꯦꯛ ꯍꯦꯛ ꯏꯅꯥꯎꯅꯤꯅ ꯄꯣꯛꯃꯤꯟꯅꯕꯅꯤꯅ ꯄꯣꯛꯃꯤꯟꯅꯕꯅꯤꯅ ꯁꯞꯄꯣꯔꯠ ꯇꯧꯗ꯭ꯔꯗꯤ ꯌꯥꯔꯦ ꯗꯕꯀꯣ ꯔꯣꯅꯤꯦꯜꯗꯣꯁꯨ ꯁꯥꯟꯅꯕꯕꯨꯗꯤ ꯌꯥꯝ ꯍꯩꯌꯦ ꯑꯗꯨ ꯑꯗꯨ ꯑꯣꯏꯔꯁꯨ ꯄꯣꯃꯤꯟꯅꯕ ꯍꯥꯏꯕꯗꯤ ꯂꯩꯗꯅ
ꯑꯗꯨꯗꯤ ꯑꯩꯈꯣꯏ ꯏꯃꯨꯡꯒꯤꯈꯤꯇꯪ ꯊꯣꯛꯣꯛꯄ ꯃꯥꯜꯂꯦ
ꯎꯝ ꯍꯟꯗꯛꯁꯦ ꯍꯟꯗꯛꯁꯦ ꯔꯣꯅꯦꯜꯗꯣꯅ ꯂꯧꯒꯗ꯭ꯔꯥ
ꯃꯥꯜꯂꯦꯗ ꯑꯩꯅ ꯈꯝꯕꯁꯦ
ꯑꯣ ꯂꯧꯕꯅꯤꯀꯣ ꯑꯗꯨꯅꯦ
ꯃꯦꯁꯤꯗ ꯀꯣ
ꯎꯝ
ꯑꯩ ꯀꯀꯥꯅꯦꯕ
ꯑꯣ ꯑꯣ ꯑꯗꯨ ꯑꯣꯏꯗꯤ ꯅꯪ ꯑꯩꯅ ꯈꯔ ꯍꯜꯂꯝꯒꯅꯤꯀꯣ
ꯎꯝ ꯅꯪꯁꯦ ꯑꯩ ꯀꯀꯥ ꯑꯣꯏꯔꯝꯅꯤ ꯃꯤꯁꯤꯒꯤ ꯑꯌꯥꯝꯕ ꯑꯣꯏꯔꯗꯤ
ꯍꯟꯗꯛꯁꯦ ꯔꯣꯅꯦꯜꯗꯣꯅ ꯂꯧꯔꯗꯤ ꯀꯔꯤꯗꯤ ꯇꯧꯕꯅꯤ ꯅꯪ
ꯑꯁ ꯑꯩ ꯄꯂꯝ ꯑꯆꯧꯕ ꯇꯧꯔꯤꯌꯦ
ꯑꯣ ꯃꯤ ꯈꯪꯕ ꯌꯥꯗꯕ
ꯍꯣꯏ ꯍꯧꯖꯤꯛ ꯍꯥꯏꯗꯣꯛꯄꯗꯤ ꯌꯥꯔꯣꯏꯕꯀꯣ ꯍꯥꯏꯗꯣꯛꯈ꯭ꯔꯒ ꯃꯥ ꯀꯩꯅꯣ ꯇꯧꯗ꯭ꯔꯗꯤ ꯑꯩꯁꯨ ꯆꯣꯞꯄꯅꯤꯕ ꯑꯗꯨꯒꯤ
ꯑꯣ ꯈꯪꯗꯤ ꯈꯪꯅꯤꯡꯕꯅꯤꯍꯦ ꯑꯩꯖꯦ
ꯀꯣꯟꯅ ꯍꯥꯏꯕꯤꯒꯦ ꯃꯥ ꯔꯣꯅꯦꯜꯗꯣ ꯐꯪꯂꯨꯕ ꯀꯥꯟꯗ
ꯑꯣ
ꯈꯪꯍꯟꯕꯅꯤꯗꯥ ꯂꯣꯠꯅ ꯇꯧꯕ ꯌꯥꯕ ꯊꯕꯛ ꯅꯠꯇꯦꯕꯀꯣ
ꯑꯣ ꯇꯞꯅ ꯇꯞꯅ ꯈꯪꯪꯂꯛꯀꯅꯤ ꯍꯥꯏꯗꯨꯅꯤꯅꯦ
ꯑꯧ ꯑꯧ ꯈꯤꯇꯪ ꯈꯤꯇꯪ ꯄꯤꯅꯤꯕ ꯅꯣꯡ ꯇꯥꯔꯤꯕ꯭ꯔꯣ ꯍꯧꯖꯤꯛꯁꯨ ꯑꯪ ꯅꯣꯡ ꯇꯥꯔꯤꯕ꯭ꯔꯥꯕ
ꯌꯥꯝ ꯀꯟꯅꯗꯤ ꯇꯥꯗꯦ ꯑꯗꯣ ꯇꯥꯕꯕꯨꯗꯤ ꯇꯥꯔꯤ ꯍꯣꯏ
ꯇꯨꯝꯃꯣ ꯅꯨꯡꯉꯥꯏꯕꯅꯦ ꯅꯣꯡ ꯇꯥꯕ ꯃꯇꯝꯗ
ꯀꯔꯤ ꯍꯥꯏꯁꯤꯔꯥ ꯍꯩꯅꯥꯗꯕ ꯍꯥꯏꯁꯤꯔꯥ
ꯅꯣꯏꯅꯤꯡꯗ꯭ꯔꯣ
ꯎꯝ ꯅꯣꯏ ꯅꯣꯏꯅꯤꯡꯗꯦ ꯑꯁ ꯅꯣꯏꯔꯗꯤ ꯉꯝꯗꯦꯅꯦ
ꯅꯣꯢꯕꯅ ꯐ ꯅꯣꯢꯕꯅ ꯍꯛꯆꯥꯡꯁꯦ ꯀꯟ ꯀꯟꯕ ꯍꯦꯟꯕꯅꯦꯕ ꯑꯗꯨꯒꯤ ꯇꯨꯝꯃꯣ ꯅꯨꯡꯊꯤꯟꯗ
ꯅꯨꯡꯊꯤꯟꯗ ꯇꯨꯝꯕꯁꯦ ꯍꯣꯔꯦꯟ ꯍꯧꯒꯠ ꯍꯩ ꯍꯧꯒꯠꯄꯗꯀꯣ ꯀꯣꯛ ꯆꯤꯛꯄ ꯀꯩꯅꯣ ꯇꯧꯒꯜꯂꯦꯕ
ꯑꯗꯨꯗꯤ ꯑꯉꯥꯡ ꯃꯆꯥ ꯃꯜꯂꯦꯍꯦ ꯆꯍꯤ ꯑꯅꯤ ꯑꯍꯨꯝꯒꯤ ꯑꯉꯥꯡ ꯆꯍꯤ ꯇꯔꯥ ꯃꯈꯥꯗ ꯂꯩꯕ ꯑꯉꯥꯡꯒ ꯃꯥꯟꯅꯥꯏ ꯑꯗꯨꯗꯤ
ꯑꯁ ꯅꯨꯡꯊꯤꯟꯗ ꯀꯌꯥ ꯇꯨꯝꯗꯕꯒꯤ ꯇꯨꯝꯁꯨ ꯇꯨꯝꯅꯤꯡꯗꯕꯀꯣ ꯑꯗꯨꯝ ꯐꯝꯂꯒ
ꯍꯥꯏꯗꯤ ꯍꯥꯏꯅꯥꯔꯗꯤꯀꯣ
ꯎꯝ ꯑꯩ ꯍꯞꯇꯥ ꯑꯃ ꯁꯨꯔꯦ ꯌꯨꯝꯗ ꯂꯩꯕ ꯑꯃ ꯐꯥꯎ ꯇꯨꯝꯗꯦ ꯑꯩ
ꯑꯣ
ꯃꯩ ꯇꯦꯛꯂꯒ ꯀꯣ ꯑꯗꯨꯝ
ꯑꯗꯨꯗꯤ ꯄꯨꯔꯥ ꯅꯦꯠ ꯅꯨꯡꯉꯥꯢꯔꯝꯅꯤꯍꯦ
ꯍꯣꯏ ꯑꯃꯔꯣꯝꯗꯤ ꯅꯨꯡꯉꯥꯏꯌꯦ ꯑꯗꯣ ꯅꯣꯡ ꯇꯥꯕꯅꯤꯅ ꯁꯤꯡ ꯂꯧꯕ ꯆꯠꯄꯗꯨꯗꯤ ꯇꯜꯂꯦꯍꯦ
ꯑꯗꯨꯗꯤ ꯍꯣꯏꯗ ꯄ꯭ꯔꯣꯕ꯭ꯂꯦꯝꯗꯤ ꯑꯗꯨꯝ ꯂꯩꯒꯅꯤ ꯑꯃ ꯑꯃ ꯑꯣꯏꯔꯁꯨ
ꯎꯝ ꯑꯦ ꯃꯩ ꯇꯤꯛ ꯇꯤꯛꯂꯒꯀꯣ
ꯅꯨꯄꯤ ꯊꯤꯗ꯭ꯔꯤꯉꯩꯗꯀꯣ ꯅꯨꯄꯤ ꯊꯤꯕ ꯐꯪꯉꯧꯔꯣꯏꯀꯣ
ꯎꯝ ꯅꯨꯄꯤꯁꯤꯁꯨ ꯂꯩꯗ꯭ꯔꯒꯅ ꯅꯪ ꯑꯣꯏꯔꯦꯗꯅ
ꯅꯪꯒꯤ ꯅꯨꯄꯤ ꯒ ꯆꯥꯛ ꯐ ꯊꯤꯗ꯭ꯔꯤꯉꯩꯗ ꯃꯣꯏꯒꯤ ꯄꯨꯛ ꯄꯨꯛꯇ ꯀꯩꯅꯣ ꯇꯧꯅꯤꯉꯥꯏ ꯊꯤꯔꯤꯉꯥꯏꯗ ꯍꯥꯟꯅꯨꯔꯅꯤꯀꯣ
ꯑꯍꯪ ꯍ
ꯃꯣꯏ ꯄꯨꯛ ꯊꯟꯅꯤꯡꯉꯥꯏ ꯊꯕꯛ ꯇꯧꯔꯤꯉꯩꯗ
ꯋꯥꯔꯁꯨ ꯋꯥꯅ ꯃꯣꯏꯒꯤꯗꯤ ꯄꯤꯗꯤ ꯄꯤꯅꯤꯗ ꯉꯝꯅꯕꯗꯤ ꯍꯣꯠꯅꯒꯅꯤꯗ
ꯍꯣꯠꯅꯕꯗ ꯍꯟꯅꯨꯕꯗꯤ ꯀꯅꯥꯅꯣ ꯅꯪꯕꯨ ꯂꯧꯕꯤꯅꯦ ꯅꯪꯉꯣꯟ ꯀꯅꯥꯅ ꯂꯩꯅꯦ
ꯑꯗꯨꯗꯤ ꯃꯇꯝꯗꯣ ꯈꯔ ꯌꯦꯡꯉꯒ ꯍꯦꯟꯗꯧꯔꯦ ꯍꯥꯏ ꯑꯗꯨꯗꯤ ꯅꯪ ꯂꯩꯔꯦꯗꯅ
ꯅꯉꯣꯟꯗ
ꯑꯩꯁ ꯑꯩ ꯄꯩꯔꯛꯀꯅꯤ ꯃꯇꯝ ꯌꯦꯡ ꯌꯦꯡꯉꯒ ꯑꯩ ꯄꯥꯏꯔꯛꯀꯅꯦꯕ ꯈꯣꯏꯃꯨꯅ ꯄꯥꯏꯗ꯭ꯔꯗꯤ ꯈꯣꯏꯃꯨꯅ ꯄꯥꯏꯗ꯭ꯔꯗꯤ ꯂꯩꯅꯗꯤ ꯄꯥꯏꯕ ꯌꯥꯗꯦꯗꯅ
ꯑꯗꯨꯗꯤ ꯑꯗꯨꯒꯤ ꯋꯥ ꯍꯥꯏꯕꯗꯤ ꯐꯖꯔꯦꯍꯦ
ꯏꯃꯨꯅ ꯄꯥꯏꯒꯗꯕꯅꯦ ꯄꯪꯄꯥꯏ ꯄꯥꯏꯒꯗꯕꯅꯦ
ꯈꯣꯏꯃꯨ ꯈꯣꯏꯃꯨꯖꯤꯖꯨ ꯄꯪꯄꯥꯏ ꯄꯥꯏ ꯄꯪꯄꯥꯏ ꯄꯥꯏꯔꯛꯄꯗ ꯃꯤꯅ ꯑꯃꯨꯛ ꯍꯥꯠꯂꯗꯤ ꯌꯥꯔꯣꯏꯗꯧꯔꯦꯕꯀꯣ ꯑꯗꯨꯒꯤ
ꯆꯨꯝꯃꯦ ꯑꯗꯨꯁꯨ ꯑꯗꯨ ꯄꯥꯏꯕꯗꯣ ꯑꯗꯨ ꯀꯩꯅꯣꯗ ꯑꯗꯨꯀꯣꯑꯗꯨꯝ ꯊꯤꯌꯕ ꯈꯣꯡ ꯑꯗꯨꯝ ꯄꯥꯏ ꯄꯥꯏꯔꯒ ꯊꯤꯌꯣꯕꯀꯣ ꯑꯄꯥꯝꯕ ꯐꯪꯗ꯭ꯔꯀꯥꯟꯗ
ꯎꯝ ꯎꯝ ꯑꯩ ꯑꯩ ꯑꯗꯨꯝ ꯊꯤꯔꯨꯈꯤꯒꯦ ꯊꯤ ꯊꯤ ꯊꯤ ꯊꯤꯔꯒ ꯑꯗꯨꯝ ꯐꯪꯗꯦꯗꯅ ꯅꯅꯥꯛꯇ ꯑꯗꯨꯝ ꯄꯥꯏꯔꯛꯑꯦ
ꯑꯦ ꯐꯝꯂꯒ ꯑꯩꯉꯣꯟꯗ ꯄꯥꯏꯔꯛꯑꯣ ꯍꯦ
ꯎꯝ
ꯅꯪꯒꯤ ꯄꯥꯎ ꯍꯥꯏꯅꯤꯡꯉꯥꯏꯀꯣ ꯑꯩ ꯉꯥꯏꯔꯝꯒꯦ ꯅꯪ
ꯎꯝ ꯍꯧꯖꯤꯛ ꯆꯍꯤ ꯀꯌꯥꯗꯤ ꯁꯨꯔꯦ
ꯑꯗꯨꯗꯤ ꯀꯣꯟꯅ ꯍꯥꯏꯔꯒꯦ
ꯑꯣ ꯌꯨꯝꯗ ꯃꯤ ꯀꯅꯥ ꯀꯌꯥꯗꯤ